ꯑꯩꯇꯥꯗꯤꯌꯦ
ꯑ
ꯑꯣ ꯍꯜꯂꯣ
ꯍ
ꯦ ꯆꯒꯦ ꯀ
ꯑꯁꯤꯗ ꯇꯔꯥꯗ ꯀꯩꯅꯣ ꯈꯨꯨ ꯐ ꯇꯥꯔꯦ ꯇꯔꯥꯗ ꯂꯝꯈꯨꯅꯨ ꯐꯖꯛ ꯑꯅꯤ ꯇꯣꯡꯉꯛꯑꯦꯕ
ꯃꯇꯩ ꯃꯅꯥꯎ ꯑꯣꯏꯔꯝꯅꯦ
ꯈꯪꯗꯦ ꯂꯥꯕ ꯑꯃꯨꯡꯒꯗꯤ ꯈꯪꯖ ꯂꯥꯛꯆꯗꯦ ꯑꯅꯤꯗꯤ ꯇꯣꯡꯉꯦ
ꯑꯣꯔꯝꯅꯤ ꯃ ꯃꯅꯥ
ꯃꯣꯏ ꯃꯈꯣꯡꯁꯦ ꯉ ꯁꯪꯉ ꯉꯥꯡꯉ ꯌꯥꯝ ꯐꯩ ꯑꯩ ꯑꯁꯤ ꯎꯆꯦꯛꯁꯦ ꯌꯥꯝ ꯄꯝꯅꯤꯡꯉꯦꯕ
ꯇꯝꯅꯤꯡꯉꯦ ꯍꯥꯏꯔꯣ ꯎꯝ
ꯑꯗꯣ ꯌꯥꯗꯧ ꯃꯥꯟꯗꯤꯦ ꯄꯝꯕ
ꯀꯩꯗꯧꯕꯒꯤ ꯄꯥꯝꯃꯨ ꯀꯩꯅꯣ ꯐꯥꯔꯣ ꯐꯥꯔꯣ ꯑꯗꯨꯒ ꯄꯥꯝꯃꯣ
ꯎꯝ ꯅꯪ ꯀꯩꯅꯣ ꯎꯆꯦꯛ ꯑꯆꯧꯕ ꯑꯃ ꯂꯩꯕꯗꯣ ꯈꯪꯕ꯭ꯔꯥ ꯊꯔꯣꯏ ꯆꯥꯕ ꯑꯃ
ꯈꯪꯗꯦꯗ ꯎꯆꯦꯛ ꯑꯆꯧꯕ ꯍꯥꯏꯗꯤꯛ ꯑꯉꯧꯕꯗꯨꯔꯣ ꯉꯥ ꯆꯥꯕꯗꯨꯔꯣ
ꯅꯠꯇꯦ ꯎꯝ ꯀꯩꯅꯣꯅꯦꯕ ꯃꯥꯁꯦ ꯑꯆꯧꯕꯅꯦ ꯑꯗꯨꯒꯗꯤ ꯂꯩꯍꯧꯔꯦ ꯉꯥ ꯆꯥꯕꯗꯨꯒꯗꯤ ꯑ ꯀꯩꯅꯣ ꯑ ꯑꯗꯨꯁꯨ ꯑꯗꯨꯁꯨ ꯉꯥ ꯆꯥꯗꯣꯏꯅꯦ ꯊꯥꯏꯅ ꯂꯨ ꯊꯨꯝꯕꯗꯣ ꯂꯨꯗꯒ ꯆꯪꯉꯦꯕ ꯃꯥꯁꯦ ꯍꯥꯏꯗꯤ ꯉꯥ ꯆꯥꯕꯒꯤ ꯂꯨꯗ ꯉꯥꯗꯣ ꯊꯨꯝꯕꯒꯤ ꯃꯥꯁꯨ ꯉꯥꯗꯣ ꯆꯥꯒꯦ ꯆꯪꯉꯒ ꯃꯥꯁꯨ ꯑꯗꯨꯝ ꯂꯨꯗꯨꯗ ꯆꯪꯁꯤꯟꯈꯤꯕ ꯒꯤ ꯊꯣꯛꯄ ꯉꯝꯗꯕꯗꯣ
ꯑꯥ
ꯑꯗꯨꯗꯨꯒ ꯍꯥꯏꯗꯤ ꯑꯗꯨꯗꯣ ꯂꯨ ꯈꯈꯣꯏ ꯂꯨꯗ ꯌꯥꯎꯔꯝꯝꯕ ꯅꯍꯥꯟ ꯃꯈꯈꯣꯏ ꯄꯕꯥꯅ ꯄꯣꯔꯛꯑꯦ
ꯑꯥ
ꯑꯗꯨꯗ ꯗꯒꯔ ꯃꯥ ꯇꯣ ꯀꯩꯅꯣꯗ ꯎꯈꯣꯡ ꯑꯃꯝꯗ ꯄꯨꯜꯂ ꯊꯝꯃꯒ ꯎꯆꯦꯛꯇꯣ ꯆꯥꯎꯕꯅꯤꯅ ꯂꯪꯗꯣ ꯊꯥꯗꯠꯂ ꯄ ꯍꯥꯏ ꯆꯠꯈ꯭ꯔꯦ
ꯍꯦꯔꯥ ꯀꯤ ꯆꯥꯅꯤ ꯌꯥꯝ ꯆꯥꯎꯋꯦ ꯑꯗꯨꯗꯤ ꯄꯨꯥ ꯌꯦꯟ ꯑꯆꯧꯕꯒ ꯆꯞ ꯃꯥꯟꯩ
ꯑ
ꯅꯪꯕꯨꯣ ꯅꯁꯥꯗ ꯅꯨꯡꯉꯥꯏꯇ꯭ꯔꯕꯣ
ꯀꯝ ꯇꯧꯗꯦꯗ ꯏꯁꯥꯕꯨꯗꯤ ꯅꯨꯡꯉꯥꯏꯗ
ꯋꯥꯒꯗꯣꯣꯡ ꯉꯥꯡꯕꯗꯨꯅ ꯁꯥꯗꯣ ꯁꯣꯟ ꯁꯣꯟꯕ ꯃꯥꯟꯕ
ꯀꯩꯁꯨꯝ ꯇꯧꯗꯗ ꯌꯥꯝ ꯐ꯭ꯔꯦꯁ ꯑꯣꯏꯅꯅꯦ ꯂꯩꯁꯦ ꯏꯁꯥꯁꯦ ꯎ ꯋꯥꯗ ꯑꯝꯇ ꯂꯩꯇꯦ
ꯍꯣꯏ ꯐ꯭ꯔꯦꯁ ꯑꯣꯏꯌꯨꯀꯣ ꯐ꯭ꯔꯦꯁ ꯑꯣꯏꯗꯕ ꯌꯥꯗꯕ ꯃꯇꯝꯅꯤ ꯍꯧꯖꯤꯛ ꯍꯧꯖꯤꯛꯁꯤꯕꯨ ꯑꯣ ꯄꯨꯡ ꯑꯍꯨꯝꯗꯤ ꯈꯔ ꯍꯦꯜꯂꯃ
ꯑꯥ ꯄꯨꯡꯨꯡꯒꯤꯗꯔ ꯍꯦꯔ
ꯉꯍꯥ ꯂꯩꯔꯒ ꯑꯩ ꯃꯔꯤ ꯑꯗꯨꯋꯥꯏꯗꯩꯗꯤ ꯑꯩ ꯂꯥꯏꯔꯤꯛ ꯄꯥꯔꯗꯕꯅꯦ
ꯎꯝ ꯀꯔꯤꯒꯤ ꯌꯥꯔꯣꯏ ꯀꯩꯅꯣ ꯋꯥꯔꯤ ꯁꯥꯟꯅꯈꯤꯗꯣꯏꯅꯤ ꯋꯥꯠꯂꯤ ꯋꯥꯠꯂꯤ ꯁꯥꯟꯅꯈꯤꯗꯕ
ꯑꯩ ꯑꯩ ꯋꯥꯔꯤ ꯁꯥꯟꯅꯕꯁꯦ ꯑꯩ ꯌꯥꯝ ꯋꯥꯔꯦꯕ
ꯀꯔꯤ ꯋꯥꯍꯚ ꯇꯥꯅꯤꯡꯗꯦꯀꯣ ꯃꯣꯏ ꯍ ꯌꯥꯔ
ꯅꯠꯇ꯭ꯦ ꯂꯥꯏꯔꯤꯛ ꯂꯥꯏꯔꯤꯛꯁꯦ ꯀ ꯂꯥꯏꯔꯤꯛꯁꯦ ꯇꯣꯛꯑꯁꯦ ꯍꯥꯏꯕ꯭ꯔꯣ
ꯑꯁ ꯍꯣꯏꯅ ꯀꯂ
ꯂꯥꯏꯔꯤꯛꯁꯦ ꯇꯝꯖꯟꯅꯤꯡꯉꯕꯅꯦ ꯑꯩꯈꯣꯏꯁꯦ
ꯂꯍꯦ ꯑꯗꯨꯅ ꯇꯝꯁꯤꯜꯂꯨꯔꯕꯅꯤꯅ
ꯔꯖꯥ ꯂꯣꯏꯔꯕꯅꯤꯅ ꯑꯣꯏꯅꯕ ꯇꯝꯗꯣꯔꯤꯕ
ꯃꯥꯒꯤ ꯂꯣꯏꯅꯕ ꯇꯝꯗꯣꯏꯅꯤ
ꯁꯤ ꯂꯣꯏꯔꯒ ꯍꯦꯛꯇ ꯑꯉꯥ ꯑꯃ ꯐꯥ ꯂꯥꯏ
ꯃꯥꯅꯦ ꯑ ꯇꯨꯁꯟ ꯇ ꯂꯩꯔꯦ ꯑꯗꯨ
ꯑ ꯇꯨꯏꯁꯟ ꯇꯧꯔꯅꯤ
ꯎ
ꯅꯪꯗꯤ ꯅꯪꯗꯤ ꯇꯧꯔꯣꯏꯗ꯭ꯔꯣ
ꯑꯩ ꯇꯧꯅꯤ ꯌꯨꯝꯗ ꯆꯠꯂꯒ ꯑꯗꯣ ꯇꯧꯗꯒꯁꯨ ꯃꯥꯟꯗꯦ ꯑꯩꯗꯤ ꯑꯉꯥꯡ ꯇꯥꯛꯄ ꯍꯩꯇꯕꯅꯤꯅ ꯇꯥꯛꯅꯤꯡꯁꯦ
ꯅꯪ ꯑꯗꯨ ꯍꯥꯏꯒꯅꯣ ꯇꯥ ꯇꯥꯑꯒ ꯍꯩꯒꯗꯕ ꯄꯣꯠꯅꯤ ꯅꯪ ꯍꯩꯔꯣꯏ ꯍꯩꯔꯣꯏ ꯍꯥꯏꯗꯨ ꯀꯩꯒꯤꯅꯣꯕ
ꯑꯩ ꯍꯩꯗꯧꯕꯁꯨ ꯃꯥꯟ ꯃꯥꯟꯗꯦ ꯑꯗꯨꯅꯅꯦ
ꯑꯩ ꯍꯩꯒꯦ ꯇꯥ ꯇꯧꯔꯒ ꯍꯩꯒꯗꯕꯅꯤ
ꯈꯪꯗꯦꯗꯥ ꯒꯌ꯭ꯥꯟ ꯇꯥꯗꯦ
ꯑꯉꯥꯡꯗꯨꯗ ꯁꯤ ꯄꯥꯔꯣ ꯑꯉꯥꯡꯗꯨꯗ ꯁꯤ ꯄꯥꯔꯣ ꯍꯥꯏꯔꯅꯤ ꯌꯥꯗ꯭ꯔꯒ ꯅꯝꯗꯅ ꯄꯥꯂꯅꯤ ꯂꯣꯏꯔꯦ ꯑꯗꯥ ꯌꯦ ꯇ ꯍꯥꯏꯥꯏꯔꯗ
ꯅꯤ ꯑꯗꯨꯕꯨꯗꯤ ꯍꯥꯏꯔꯣꯏꯗꯕꯨꯣ ꯑꯣꯏꯔꯣꯏꯗ
ꯑꯗꯨꯅꯦ ꯑꯗꯨꯃꯥꯏꯅ ꯅꯪ ꯍꯥꯟꯅ ꯁꯨꯃꯥꯏꯅ ꯇꯧꯔꯣ ꯍꯥꯏꯗꯤ ꯑꯉꯥꯡ ꯌꯥꯝꯅ ꯑꯆꯧꯕ ꯇꯥꯛꯎꯗ꯭ꯔꯁꯨ ꯍꯥꯟꯅ ꯇꯝꯕꯒꯤ ꯑꯣꯏꯅ ꯑꯍꯨꯝ ꯃꯔꯤ ꯑꯃꯨꯛꯇ ꯄꯨꯟꯁꯤꯜꯂ ꯇꯥꯛꯄꯗꯣ ꯅꯪ ꯐꯪꯉꯤꯗꯅ ꯑꯗꯨꯃꯥꯏꯅ ꯇꯥꯛꯑꯣ ꯑꯗꯨꯒ ꯍꯌꯦꯑꯡ ꯍꯥꯏꯔ ꯀꯥꯟꯗ ꯀ꯭ꯂꯥꯁ ꯑꯆꯧꯕ ꯂꯧꯔꯣ ꯑꯗꯨꯒ ꯄꯩꯁꯥꯅ ꯐꯔꯅꯤ ꯑꯩ ꯍꯥꯏꯁ ꯐꯔꯕꯅꯤꯀꯣ
ꯀ ꯌꯥꯍꯨ ꯋꯥꯔ
ꯅꯪ ꯉꯁꯥꯏ ꯀꯟꯅ ꯄꯥꯍꯧꯕꯁꯨ ꯑꯩ ꯇꯥꯔꯝꯃꯤꯅꯦ ꯀꯩꯅꯣꯗ
ꯅꯪꯗꯤ ꯀꯥꯏꯗ ꯇꯥꯔꯤꯕ ꯀꯔꯝꯕ
ꯑꯩꯗꯣ ꯕꯥꯠꯔꯨꯝꯗ ꯆꯠꯄꯅꯦꯕ
ꯑꯥ
ꯁꯤꯗꯩꯗ ꯀꯅꯥꯅꯣꯝꯃ ꯀꯟꯅ ꯂꯥꯏꯔꯤꯛ ꯄꯥꯍꯧꯕꯁꯤꯗ ꯑꯩꯗꯣ ꯅꯪ ꯑꯣꯏꯔꯝꯗꯧ ꯃꯥꯜꯂꯛꯑꯕ
ꯎꯝ ꯃꯥꯅꯦꯅꯤ ꯑ ꯀꯜ ꯅ ꯍꯧꯥꯎꯗ ꯀꯃꯟ ꯔꯝꯗ
ꯑꯗꯨꯕꯨ ꯅꯪ ꯈꯪꯕ ꯈꯪꯍꯧꯕ꯭ꯔꯣ ꯅꯪ ꯄꯥꯏꯗꯣ ꯑꯥꯔꯊ ꯈꯪꯍꯧꯕ꯭ꯔꯕ
ꯀꯩꯅꯣꯗ ꯑꯔꯤꯕ ꯃꯌꯦꯛ ꯑꯣꯏꯕ ꯌꯥꯏ ꯀꯔꯤꯝ ꯈꯪꯗꯦ ꯀꯔꯤ ꯍꯥꯏꯅꯤꯡꯉꯤꯅꯣꯒ ꯒ꯭ꯌꯥꯟ ꯇꯥꯗꯕꯗꯣ ꯑꯣꯏꯕ
ꯑꯗꯨ ꯅꯪ ꯑꯩꯉꯣꯟꯗ ꯑꯗꯨꯝ ꯍꯪꯉꯛꯑꯣ ꯑꯩꯗꯤ ꯈꯪꯉꯦ
ꯎꯝ ꯅꯪ ꯈꯪꯉꯦ
ꯈꯉꯦ
ꯉꯗꯅꯤꯅꯉꯣꯦ
ꯁꯤ ꯎꯆ ꯎꯝ ꯁꯤ ꯎꯆꯦꯛ ꯑꯅꯤꯁꯦ ꯑꯃꯨꯛꯁꯨ ꯄꯥꯏꯁꯤꯜꯂ ꯁ꯭ꯋꯥꯏ ꯇꯣꯡꯉꯔꯦ ꯃꯔꯛꯇ ꯁꯦꯟꯗ꯭ꯔꯥꯡ ꯑꯅꯤ ꯑꯍꯨꯝ ꯑꯃꯁꯝꯨ ꯌꯥꯎꯔꯛꯑꯦ
ꯎꯝ
ꯀꯩꯅꯣ ꯂꯥꯛꯈ꯭ꯔꯦ ꯑꯩꯈꯣꯏꯒꯤ ꯆꯥꯛ ꯊꯣꯡꯕꯤ ꯃꯁꯛ ꯐꯖꯕ ꯐꯤꯗꯣ ꯂꯥꯛꯈ꯭ꯔꯦ
ꯑꯥ
ꯀꯔꯤ ꯌꯦꯟꯁꯥꯡꯕꯨ ꯊꯣꯡꯗꯔꯤꯕ
ꯑꯣꯕ ꯊꯣꯡꯒꯅꯤ
ꯎꯝ ꯊꯣꯡꯗꯣꯏꯅꯤ
ꯍꯪꯗ ꯍꯥꯏꯥꯏꯇꯦ ꯇꯧꯣ ꯏꯁ
ꯁꯨꯃꯥꯏꯅ ꯇꯧꯔꯁꯦ ꯋꯥꯗꯅꯕ
ꯎꯝ ꯀ ꯇꯧꯁꯕ
ꯀꯩꯗꯧꯁꯤꯒꯦ ꯑꯩꯈꯣꯏꯁꯦ ꯋꯥꯗꯅꯕꯁꯦ ꯀꯩ ꯂꯩ
ꯑꯁ ꯈꯪꯗꯦꯅ ꯇꯨꯝꯕ ꯇꯥꯔꯒ ꯂꯩꯕ ꯋꯥꯗꯕ ꯍꯥꯏꯔ
ꯂꯦꯦ ꯅ ꯊꯟꯗ ꯄ ꯍꯥꯗ ꯍꯥꯔ ꯍꯄ ꯉꯥꯛꯇꯅꯣ ꯃ
ꯎꯝ ꯎꯝ ꯆꯅꯥ ꯍꯥꯏꯇꯒꯦ ꯑꯗꯨ ꯇꯧꯔ ꯀꯥꯎꯅꯤ ꯍꯥꯏꯗꯤꯅ ꯑꯗꯨꯝ ꯐꯔꯦ ꯑꯗꯨ ꯅꯠꯇꯕꯅꯤꯅ
ꯑꯗꯣ ꯁꯤ ꯃꯈꯜ ꯂꯥꯡꯊꯟꯗꯅ ꯃꯣꯁꯨ ꯃꯤꯅ ꯉꯥꯎꯔ ꯃꯥꯜꯅ ꯍꯥꯏꯔꯛꯀꯅꯤ ꯌꯥꯔꯣꯏ
ꯃꯥꯅꯦꯦ ꯍꯥꯏꯔ ꯀꯅꯤ
ꯑꯩꯈꯣꯏꯗꯤ ꯌꯨꯝꯗ ꯑꯗꯨꯝ ꯂꯝꯕꯤ ꯆꯠꯄꯗꯝ ꯑꯣꯏꯅꯤ ꯀꯩꯅꯣ ꯏꯊꯟꯗ
ꯌꯨꯝꯗ ꯂꯝꯕꯤꯖꯕ ꯅꯊꯟꯅ ꯅꯣꯛꯑ ꯅꯪ ꯅꯪꯅꯕꯨ ꯍꯦ ꯃꯟꯔꯦ ꯑꯩ ꯉꯥꯎꯋꯦ ꯍꯥꯏꯗꯤ ꯅꯪꯅ ꯑꯃꯨꯛꯩꯅ ꯉꯥꯎꯕꯄꯣꯔꯦ
ꯉꯥꯎꯋꯦ ꯑꯗꯨꯒ ꯑꯩ ꯏꯅꯥꯎꯄꯥꯗꯨꯅ ꯀꯩꯅꯣꯅ ꯊꯟꯗ ꯅꯣꯏꯗꯣ ꯀꯩꯅꯣꯅ ꯊꯟꯗ ꯅꯣꯏꯗꯣ ꯍꯥꯏꯔꯦꯕ
ꯎꯝ
ꯈꯪꯉꯦ ꯃꯥꯅꯁꯨ ꯍꯦꯛꯇ ꯎ ꯂꯩꯔꯦꯃꯤ ꯀꯃꯥꯏꯅ ꯇꯩꯅꯣ ꯈꯪꯗꯦ
ꯅꯪ ꯀꯩ ꯅꯤꯡꯁꯤꯡꯉꯒ ꯅꯣꯛꯏꯅꯦꯕ ꯅꯪ ꯅꯣꯛꯑꯦ ꯍꯥꯏꯗꯅꯣ
ꯀꯔꯤꯝꯇ ꯅꯠꯇꯦꯕ ꯏꯊꯟꯗ ꯅꯣꯏꯗꯣ ꯀꯩꯅꯣꯝꯃ ꯍꯦꯛꯇ ꯂꯝꯕꯤꯗ ꯆꯠꯄꯁꯦ ꯏꯊꯟꯇ ꯆꯠꯂꯗꯤꯅꯦ ꯍꯥꯏꯗꯤ ꯁꯨꯝ ꯨꯝ ꯏꯟꯊꯅ ꯆꯠꯂꯅꯤꯅ ꯋꯥꯈꯜ ꯀꯩꯀꯥ ꯈꯜꯂꯛꯏꯗꯅꯀꯣ
ꯂꯝꯕꯤꯁꯦ ꯐꯠꯇ ꯂꯝꯕꯤꯗꯣ ꯌꯦꯡꯒꯦꯗꯤ ꯂꯩꯇꯗꯅꯅ ꯅꯖꯤ ꯈꯜꯂꯒꯝ ꯀꯣꯛꯏꯕ
ꯍꯣꯏ ꯑꯗꯩꯗꯨꯗ ꯋꯥꯈꯟꯗꯣ ꯀꯩꯀꯩ ꯍꯥꯏꯗꯤ ꯍꯥꯟꯅꯗꯤ ꯅꯣꯛꯅꯤꯡ ꯅꯅꯤꯡꯕꯁꯦ ꯍꯦꯛꯇ ꯅꯤꯡꯁꯤꯡꯉꯒ ꯑꯗꯨꯣꯣ ꯅꯣ ꯂꯩ ꯌꯥ ꯉꯟꯖꯥ ꯆꯥꯗ꯭ꯔꯦ ꯀꯟꯅ ꯅꯣꯛꯂꯒ ꯌꯥꯎꯏꯕꯣꯅꯦ
ꯔꯅꯤ ꯅ ꯑꯅ ꯈꯟꯗꯅ ꯃꯤ ꯃꯌꯥꯝꯁꯤꯗ ꯎꯕꯗ
ꯑꯩ ꯈꯔ ꯈꯗꯤ ꯍꯧꯔꯕꯅꯦ ꯉꯥꯎꯕꯗꯣ ꯑꯩ
ꯍ ꯔꯣꯏꯖ ꯅꯗꯤ
ꯑꯁ ꯑꯩ ꯏꯁ ꯏꯁꯝꯁ ꯌꯥꯝ ꯄꯧꯋꯦ ꯑꯩ ꯂꯨ ꯀꯣꯛꯊꯣꯛꯅꯤꯡꯉꯤ
ꯑꯁ ꯂꯨ ꯄꯨꯊꯣꯛꯎꯅꯣꯍꯦ ꯀꯔꯤꯅꯣ ꯃꯃ ꯇꯥꯔꯅ ꯍꯧꯖꯤ ꯅ ꯂꯨꯄꯣꯗꯤ
ꯈꯪꯗꯦ ꯑꯩꯉꯣꯟꯗ ꯐꯤꯕꯝ ꯇꯥꯕꯕꯨꯗꯤ ꯑꯝꯇ ꯌꯥꯎ ꯈꯣꯠꯇ꯭ꯔꯦꯗ
ꯑꯗꯨ ꯑꯣꯏꯔꯁꯨ ꯂꯨ ꯀꯣꯛꯊꯣꯛꯈ꯭ꯔꯗꯤ ꯀꯥꯏꯗꯒꯤꯦ ꯅꯪ ꯅꯁꯝꯗꯣ ꯃꯅꯥꯛ ꯇꯥꯅꯕ ꯑꯣꯏꯅ ꯇꯧ
ꯍꯣꯏ ꯑꯗꯨꯃꯥꯏꯅ ꯇꯧꯔꯒꯦ ꯍꯥꯏꯗꯤ ꯁꯟꯗꯣ ꯊꯣꯠꯇ꯭ꯔꯦꯕ ꯑꯩꯗꯣ
ꯎꯝ ꯑꯩ ꯑꯩꯒꯤ ꯁꯝꯖꯤꯅꯅꯦ ꯋꯦꯠ ꯑꯝꯇ ꯌꯥꯎꯗꯕ
ꯅꯪꯅ ꯑꯃꯨꯛ ꯋꯦꯠ ꯌꯥꯎꯗꯕ ꯑꯩꯅ ꯑꯃꯨꯛ ꯋꯦꯠꯁꯨ ꯌꯥꯎꯗꯦ ꯆꯥꯎꯋ ꯆꯥꯎꯋꯦ ꯑꯩꯒꯤ ꯁꯝꯁꯦ
ꯎꯝ
ꯌꯥꯎꯗꯕꯤ ꯑꯃ ꯂꯩꯕꯗꯣ
ꯑꯥ ꯑꯥ ꯈꯦ ꯀꯦ
ꯑꯉꯥꯎꯕ ꯑꯉꯥꯎꯕ ꯑꯣꯏꯕ ꯑꯩ ꯏꯁꯝꯁ
ꯎꯝ ꯀꯩꯗꯧꯔꯤꯅ ꯅ ꯍꯧꯖꯦ
ꯎꯆꯅ ꯄꯥꯏꯕ ꯌꯦꯒꯅꯤꯅꯦ ꯍꯦ
ꯂꯛꯆꯦꯜ ꯌꯦꯡꯕꯗꯨꯁꯨ ꯌꯥꯝ ꯅꯨꯡꯉꯥꯏꯕꯅꯦ
ꯂꯩꯆꯦꯉꯕ ꯍꯥꯏꯔꯦ ꯃꯆꯦꯠ ꯑꯃꯗꯤ ꯅꯣꯡ ꯐꯖꯅ ꯃꯪꯉ ꯑꯃꯨꯛ ꯆꯨꯔꯣꯏꯗꯣꯔꯤꯕ꯭ꯔꯥ ꯈꯪꯗꯦ
ꯨ ꯆꯨꯔꯀꯗ ꯍꯣꯏ ꯆꯨꯔꯀꯗꯕꯨꯤ ꯃꯥꯜ
ꯑꯝꯇꯪ ꯀꯣꯛꯊꯗꯗꯤ ꯌꯥꯔꯦ ꯑꯩꯈꯣꯏ ꯃꯌꯥꯝ ꯆꯪꯗꯅ
ꯎꯝ
ꯅꯣꯡ ꯆꯨ ꯆꯨ ꯌꯥꯈꯤꯗ꯭ꯔꯦ
ꯃꯥ
ꯅꯣꯡꯅꯁꯨ ꯊꯧꯑꯣꯏꯗ꯭ꯔꯦ ꯑꯩꯈꯣꯏꯗ
ꯊꯑꯣꯏꯕꯤꯗ꯭ꯔꯔꯤ ꯅꯉꯁꯨ
ꯀꯅꯥꯝꯇꯅ ꯑꯩꯈꯣꯏꯗ ꯊꯧꯑꯣꯏꯗꯦ
ꯎꯝ
ꯑꯗꯣ
ꯒꯟ ꯇꯔꯗꯦ ꯦꯁꯥꯔꯗ ꯀꯣꯉ ꯑꯣꯏꯀꯣ
ꯑꯩ ꯍꯟꯗꯛꯁꯦ ꯎꯗꯤ ꯐꯅꯌꯥꯝ ꯊꯥꯕꯅꯦ
ꯀꯥꯏ ꯊꯥꯔꯅꯦ
ꯁꯤꯗ ꯑꯃ ꯃꯅꯤꯄꯨꯔꯒꯤ ꯇꯥꯏꯕꯪ ꯃꯍꯩꯀꯣꯟꯗ ꯑꯃ ꯌꯥꯔꯜꯄꯥꯥꯠꯇ ꯑꯃ
ꯎꯝ
ꯑꯁ ꯀꯥꯏꯗꯅꯅꯦ ꯑꯃ ꯊꯥꯔꯝꯕꯗꯨꯅ
ꯅꯪ ꯇ ꯏꯕ ꯃꯅꯤꯡꯒ ꯍꯣꯤ ꯀꯥꯏꯗꯦ ꯈꯥꯏꯂ
ꯃ ꯊꯥ ꯅꯪꯁꯨ ꯌꯥꯍꯥꯎꯋꯤꯗꯨꯗꯤ
ꯊꯥꯗꯦ ꯄꯥꯏꯁꯤꯟꯅꯕ ꯈꯛꯇ ꯄꯥꯏꯁꯤꯟꯅꯔꯒ ꯐꯣꯇꯣ ꯅꯝꯕꯗꯨꯕꯨ
ꯎ ꯑꯗꯣ ꯑꯩꯈꯣꯏꯗ ꯎ ꯆꯥꯛ ꯑꯃꯃꯝꯗꯤ ꯄꯥꯏꯔꯛꯑꯒ ꯑꯩꯈꯣꯏꯒꯤꯗꯣ ꯃꯤꯉꯣꯟꯗ ꯄꯤꯊꯣꯛꯈꯤꯕꯅꯦ ꯍꯥꯏꯕ
ꯎ ꯆ ꯅꯪ ꯊꯥꯕꯟꯅꯔꯒꯣ
ꯑꯗꯨ ꯊꯥꯗꯤ ꯊꯥꯔꯝꯃꯗꯕꯅꯤꯈꯣꯏꯅ ꯊꯥꯕꯒ ꯆꯞ ꯃꯥꯟꯩ ꯍꯥꯏ
ꯎꯝ
ꯑꯗꯨ ꯍꯤꯡꯉꯤꯕ꯭ꯔꯥ ꯁꯤꯕ꯭ꯔꯥꯗꯤ ꯈꯪꯗ꯭ꯔꯦꯗꯣ
ꯑꯗꯨꯝ ꯍꯤꯡꯉꯝꯅꯤꯗ ꯍꯤꯡꯍꯧꯕꯅꯦ ꯎ ꯆꯥꯔ ꯃꯌꯥꯝ ꯑꯃ ꯃꯣꯏꯅ ꯍꯥꯟꯅ ꯊꯥꯕꯁꯨ ꯏꯁꯤꯡ ꯆꯥꯏ ꯆꯥꯏꯗꯕ ꯑꯣ
ꯎ ꯅꯣꯡꯗꯣ ꯐꯖꯅ ꯃꯔꯥꯡ ꯀꯥꯏꯅ ꯁꯨꯕꯤꯕꯣꯏꯗꯤ ꯀꯩꯁꯨ ꯇꯧꯔꯣꯏꯗ
ꯍꯣꯏ ꯍꯣꯏ ꯊꯝꯖꯔꯣ ꯊꯝꯖꯔꯣ ꯑꯗꯨꯗꯤ
ꯎꯝ